ꯑꯝ
ꯇꯥꯕꯔꯣ
ꯇꯥꯏ ꯇꯥꯏ ꯆꯥꯔꯕꯣ
ꯆꯥꯏ ꯆꯦ ꯍꯧꯖꯤꯛꯃꯛꯇ ꯆꯔꯦ ꯚꯥꯏ
ꯎꯝ ꯀꯔꯤ ꯃꯊꯦꯟꯖꯒꯦ
ꯑ ꯉꯁꯤꯗꯤ ꯄꯅꯤꯔꯑꯣꯏ ꯇꯧꯔꯤ
ꯑꯣ
ꯁꯥ ꯕꯔꯣ ꯕꯥꯏ ꯏꯣꯊꯣ ꯔꯑꯕ
ꯑꯣ ꯑꯩꯒꯤꯔꯣ
ꯑꯩꯒꯤ ꯑꯩꯩꯅ ꯏꯁꯥꯒꯤ ꯇꯥꯕ ꯅꯠꯇ
ꯎꯝ ꯑꯩ ꯏꯀꯣ ꯏꯀꯣ ꯊꯣꯛꯄ ꯃꯥꯜꯂꯦ ꯅꯪꯒꯤꯗꯣ
ꯎꯝ ꯉꯥꯏꯈꯣ ꯅꯪ ꯋꯥꯔꯤꯁꯥꯒ ꯅꯪ
ꯑ ꯍꯣꯏ ꯏꯀꯣ ꯐꯖꯅ ꯆꯠ ꯏꯀꯣ ꯐꯖꯅ ꯆꯠꯂꯦ
ꯅꯪꯒꯤ ꯗꯦꯀꯣꯔꯂꯦꯟꯒꯤ ꯋꯥꯔꯤ ꯂꯤꯔꯛꯑꯣꯅꯦ
ꯆꯠꯂꯦ ꯑꯩꯈꯣꯏ ꯄ꯭ꯔꯤꯟꯁꯤꯄꯥꯜ ꯂꯥꯛꯄ ꯄ꯭ꯔꯤꯟꯁꯤꯄꯥꯜ ꯂꯥꯛꯄꯗꯨꯗ ꯆꯠꯄ ꯌꯥꯗ꯭ꯔꯕ ꯑꯩꯈꯣꯏꯗꯣ ꯑꯩꯠ ꯊꯥꯔꯇꯤꯒꯨꯝꯗ ꯍꯜꯂꯦ ꯃꯥ ꯍꯟꯕꯗ ꯇꯤꯀꯠ ꯂꯣꯟ ꯒꯥꯔꯤ ꯊꯧꯔ ꯄꯥꯏꯊꯣꯛꯄꯕꯨ ꯅꯪꯍꯧꯗꯦ ꯊꯤꯡꯈꯔꯦ ꯉꯁꯤꯒꯤꯗꯤ ꯊꯤꯡꯈ꯭ꯔꯅꯤ ꯍꯥꯏꯅ ꯍꯌꯦꯡ ꯂꯥꯛꯑꯣ ꯍꯥꯏꯅ ꯍꯥ
ꯀꯩ ꯂꯩꯒꯦ ꯊꯣꯛꯄꯔꯣ
ꯑꯩ ꯀꯩꯅꯣ ꯕꯦꯠꯃꯤꯟꯇꯟꯒꯤ ꯒ꯭ꯔꯤꯞ ꯔꯤꯁ ꯒ꯭ꯔꯤꯞꯇꯣ ꯑꯗꯨ ꯌꯦꯡꯒꯦꯅ ꯊꯣꯛꯄꯅꯤꯗ ꯈꯨꯠꯅ ꯅꯥꯏꯅꯦ ꯅꯠꯇ꯭ꯔꯗꯤ
ꯀꯩ ꯃꯊꯦꯜ ꯆꯥꯕꯅꯣ ꯅꯣꯏꯁꯨ
ꯑꯩ ꯑꯁ ꯕꯦꯠꯃꯤꯟꯇꯟ ꯑꯩ ꯁꯥꯅꯗꯝꯅꯤꯗ ꯀꯔꯤꯁꯨ ꯑꯁꯤ ꯁꯤꯗ ꯂꯥꯛꯂꯒ ꯀꯣꯔꯠ ꯂꯩꯕꯒꯤ ꯕꯦꯠꯃꯤꯟꯇꯟ ꯀꯣꯔꯠ ꯂꯩꯕꯒꯤ ꯁꯅꯥꯕ ꯍꯧꯔꯦ
ꯁꯥꯅꯕ ꯁꯥꯅꯕ ꯍꯧꯔ ꯄꯔꯤꯟꯁꯤꯄꯥꯜꯕꯨ ꯆꯦꯂꯦꯟꯁ ꯇꯧꯒꯦꯅ ꯐꯩꯅꯦ ꯑꯩꯈꯣꯏ ꯄ꯭ꯔꯤꯟꯁꯤꯄꯥꯜꯗꯤ
ꯎꯝ ꯅꯪꯉꯥꯏꯕ ꯑꯣꯏꯔꯕꯣ
ꯑꯦ ꯂꯦꯚꯦꯜ ꯇꯨ ꯊ꯭ꯔꯤ ꯑꯗꯨꯝ ꯌꯧꯕ ꯍꯧꯔꯦ ꯍꯧꯖꯤꯛꯇꯤ
ꯑꯗꯨꯗꯤ ꯊꯪꯒꯥꯜ ꯏꯁꯄꯣꯔꯠꯁꯨꯝ ꯑꯃꯒꯤ ꯌꯥꯎꯕ ꯌꯥꯅꯤꯅꯦ
ꯑꯦ ꯑꯗꯨꯗꯤ ꯑꯗꯨ ꯃꯇꯥꯡ ꯂꯥꯛꯂꯗꯤ ꯑꯃꯨꯛꯀ ꯂꯦꯚꯦꯜ ꯑꯥ ꯌꯧꯔꯅꯤ ꯑꯗꯨꯝꯒꯤ
ꯑꯗꯨ ꯉꯥꯏꯔꯤꯉꯥꯏꯗꯗꯤ
ꯑꯆꯥ
ꯑꯃꯨꯛꯀ ꯀꯩꯅꯣ ꯂꯥꯛꯁꯤꯜꯂꯦ ꯇ꯭ꯔꯦꯟ ꯂꯥꯛꯁꯤꯜꯂꯦ ꯇ꯭ꯔꯦꯟ ꯑꯩꯈꯣꯏ ꯇ꯭ꯔꯦꯟ ꯂꯝꯕꯤ ꯀꯥ ꯂꯩꯕ ꯑꯩꯈꯣꯏ ꯆꯠꯄꯗꯣ ꯑꯣ ꯍꯣꯏ ꯍꯣꯏ ꯑꯗꯨ ꯇ꯭ꯔꯦꯟ ꯀꯥꯔ ꯇ꯭ꯔꯦꯟ ꯂꯥꯛꯑꯦ ꯉꯥꯏ ꯉꯥꯏ ꯉꯥꯏ ꯉꯥꯏ ꯀꯨꯏꯅ ꯉꯥꯏꯌꯦ ꯉꯥꯏꯔꯒ ꯏꯃꯥꯟꯅꯕ ꯒꯥꯔꯤ ꯊꯧꯕꯗꯨꯗꯤ ꯏꯃꯥꯏ ꯏꯃꯥꯏ ꯂꯣꯏꯔꯦꯅ
ꯀ
ꯒꯥꯔꯤ ꯃꯆꯥꯔꯣ ꯑꯆꯧꯕꯔꯣ ꯍꯣꯏ ꯍꯣꯏ ꯒꯥꯔꯤ ꯀꯔꯤꯔ ꯍꯧꯖꯤꯛ ꯋꯥꯟ ꯐꯤꯐꯇꯤ ꯁꯤꯁꯤ ꯀꯩꯅꯣ ꯂꯩꯕꯗꯣ ꯎꯝ ꯁ꯭ꯀꯨꯇꯤꯗꯨ ꯀꯨꯏꯔꯣ ꯑꯩ ꯀꯥꯎꯔꯦ ꯃꯤꯡꯗꯣ ꯍꯣꯏ ꯍꯣꯏ ꯑꯁ ꯀꯩꯗꯧꯉꯥꯏ ꯌꯨꯝ ꯌꯧꯒꯦꯔꯅ ꯈꯟꯕꯁꯤꯗ ꯑꯩꯅ ꯀꯤꯕꯗ ꯄ ꯆꯅ ꯄꯥꯏꯔꯦ ꯑꯗꯨ
ꯎꯝ
ꯋꯥꯔꯤ ꯂꯤꯔꯁꯨ ꯑꯩ ꯀꯌꯥ ꯇꯥꯅꯤꯡꯗ꯭ꯔꯦ ꯃꯥꯒꯤ ꯋꯥꯔꯤꯗꯣ ꯌꯨꯝ ꯀꯩꯗꯧꯉꯩ ꯌꯧꯈ꯭ꯔꯦ ꯅꯣꯏ
ꯑꯗꯨ ꯀꯔꯝ ꯀꯔꯝ ꯇꯧꯔꯤꯒꯦ ꯂꯥꯏꯔꯤꯛ ꯄꯥꯕ ꯈꯣꯠꯄꯗ
ꯂꯥꯢꯔꯤꯛ ꯄꯥꯝꯕꯁꯦ
ꯁꯝ ꯄꯥꯔꯤ ꯐꯥꯔꯤ ꯑꯗꯨ ꯅꯨꯡꯊꯤꯜꯗ ꯐꯥꯔꯒ ꯅꯨꯡꯗꯥꯡꯐꯥꯎ ꯌꯦꯡꯕ
ꯋꯥꯔꯤ ꯈ ꯁꯥꯕ ꯅꯨꯡꯊꯤꯟꯗꯗꯤ ꯄꯨꯡꯅꯤ ꯄꯨꯡ ꯆꯤꯟꯗꯗꯤ ꯄꯨꯡꯉꯅꯤꯃꯝ
ꯑ ꯍꯣꯏ ꯍꯣꯏ ꯂꯩ ꯂꯩ ꯑꯗꯨ ꯌꯦ ꯇꯥꯝꯅ ꯑꯩꯒꯤꯗꯤ ꯑꯩꯒꯤꯅꯦ ꯑꯩꯒꯤ ꯐ꯭ꯔꯦꯟꯁꯅꯤꯅ ꯍꯌꯦꯡ ꯇꯥꯔꯦꯅꯦ ꯅꯪꯉꯗ ꯄꯉ ꯄꯨꯡ ꯇꯔꯦꯠꯃꯈꯥꯏꯗꯔꯣ ꯃꯉꯥꯗꯅꯦ ꯃꯉꯥꯗ
ꯑꯣꯏꯁꯦ ꯄꯔꯥꯏꯕꯗ ꯇꯥꯔꯦꯅꯤ ꯍꯣꯏ ꯅꯪ ꯑꯌꯨꯛꯇ ꯂꯩꯔꯣ ꯅꯣꯏꯒꯤꯁꯨ ꯑꯩꯛꯇ ꯂꯩ ꯐ ꯑꯌꯨꯛ ꯐꯥꯏꯚ ꯊꯥꯔꯇꯤ ꯑꯩꯈꯣꯏ
ꯚꯥꯏ ꯀꯩꯅꯣꯃ
ꯃꯤ ꯑꯇꯩꯒ ꯋꯥꯔꯤ ꯁꯥꯅꯕꯗꯤ ꯎꯝ
ꯅꯪ ꯂꯁꯄꯤꯀꯔ ꯊꯝꯕ꯭ꯔꯣ
ꯂꯥꯎꯠ ꯏꯁꯄꯤꯀꯔ ꯊꯝꯁꯨ ꯌꯥꯗꯦꯅ ꯁꯤꯗꯤ ꯀꯔꯤꯁꯨ ꯂꯩꯇꯦꯅ ꯑꯍꯣꯏ ꯂꯩꯇꯦ ꯂꯩꯇꯦ ꯑꯗꯨꯕꯨ ꯎꯝ ꯀꯩꯅꯣꯃꯗ ꯆꯥꯎꯕ꯭ꯔꯕ ꯆꯥꯎꯗ ꯃꯈꯣꯟ ꯍꯧꯖꯤꯛ ꯉꯁꯥꯏ ꯑꯍꯥꯟꯕ ꯇꯧ ꯀꯩꯅꯣ ꯇꯧꯕꯗꯨꯗ ꯃꯈꯣꯟ ꯏꯀꯣ ꯆꯠꯄ ꯃꯥꯜꯂꯦ ꯍꯧꯖꯤꯛꯇꯤ ꯆꯠꯇ꯭ꯔꯦ
ꯈꯗꯦ ꯅꯤ ꯆ ꯇꯧ ꯆꯄ
ꯉꯁꯥꯏ ꯃꯤ ꯃꯥ ꯀꯣꯜ ꯇꯧꯋꯦ ꯇꯧꯔꯒ ꯀꯗꯥꯏ ꯀꯣꯜ ꯇꯧꯕ ꯅꯣꯛꯄꯗ ꯅꯣꯛꯄꯗ ꯏꯕꯥꯅꯤꯗ
ꯎꯝ
ꯋꯥꯔꯤ ꯑꯃ ꯑꯃ ꯋꯥꯔꯤ ꯑꯃꯃ ꯁꯥꯁꯤ ꯂꯩꯗ ꯑꯁ ꯑꯩ ꯑꯗꯨꯕꯨ ꯑꯥꯨꯝ ꯆꯪꯒꯗꯧꯅꯦ ꯍꯧꯖꯤꯛꯇ ꯁ꯭ꯀꯨꯜꯗ ꯂꯩ
ꯍꯅꯦ ꯍꯅꯦ ꯍꯅꯦ ꯄꯩꯁꯥꯏ ꯌꯥꯗꯕꯗꯀꯣ
ꯑꯣ ꯀ ꯑꯗꯨ ꯁꯤꯂꯣꯡ ꯁꯤꯂꯣꯡ ꯆꯠꯄ ꯀꯟꯐꯥꯝ ꯑꯣꯏꯔꯦ ꯁꯤꯂꯣꯡ ꯑꯣꯏꯅ ꯍꯜꯂꯒꯦ
ꯊꯃ
ꯊꯥ ꯑꯃ ꯍꯣꯏ ꯗꯦꯠ ꯇ꯭ꯋꯦꯟꯇꯤ ꯐꯥꯏꯚ ꯇ꯭ꯋꯦꯟꯇꯤ ꯁꯤꯛꯁ ꯐꯥꯎꯗꯤ ꯂꯩꯕ ꯇꯥꯔꯦꯅꯦ ꯑꯗꯣ
ꯎꯝ
ꯎꯝ ꯍꯝ ꯀꯥꯏꯗ ꯀ ꯃꯥꯅꯤ ꯌꯥ ꯑꯗꯨ ꯃꯣꯏ ꯃꯣꯏꯅ ꯂꯣꯏꯅ ꯆꯠ ꯂꯣꯏꯅ ꯆꯠꯈ꯭ꯔꯗꯤ ꯕꯦꯔꯥꯅꯤꯅ ꯑꯗꯣ ꯏꯊꯟꯗ ꯁꯤꯗ ꯂꯩꯕ ꯍꯥꯏꯕꯁꯤꯁꯨ
ꯖꯣꯅꯤ ꯖꯣꯅꯤꯒ ꯖꯤꯃꯤ ꯖꯤ
ꯉꯗꯅ ꯚꯥꯏ ꯑꯗꯨꯅ ꯌꯥꯔꯣꯏꯗꯧ ꯃꯥꯜꯂꯦꯕꯣ ꯍꯟꯗꯛ ꯀꯝꯄꯥꯎꯟꯁ ꯍꯦꯕ ꯀꯠ ꯆꯥꯎꯋꯏꯕ
ꯍꯧꯗ ꯍꯧꯥꯎꯗ ꯃꯃ ꯂꯁꯨ ꯅꯪ ꯆꯤꯤꯟ ꯅ ꯃꯥꯂ
ꯑꯣꯗꯣꯡ ꯑꯣꯗꯣꯡꯗꯤ ꯂꯥꯏꯔꯤ ꯃꯤ ꯂꯩꯇꯕꯁꯤꯗꯅꯦ ꯑꯩꯈꯣꯏ ꯀꯝꯄꯥꯎꯟꯗ ꯃꯤ ꯂꯩꯇꯦ ꯃꯤ ꯂꯩꯗꯤ ꯂꯩꯕꯨ ꯂꯥꯞꯅ ꯂꯥꯞꯅ ꯂꯩꯅꯏꯕꯨ ꯃꯤ ꯂꯩꯕꯗꯣ ꯁꯦꯀ꯭ꯌꯨꯔꯤꯇꯤ ꯁꯦꯀ꯭ꯌꯨꯔꯤꯇꯤꯁꯨ ꯃꯣꯏ ꯑꯣꯛ ꯐꯪ꯭ꯔꯕꯅꯤꯅ ꯁꯦꯀ꯭ꯌꯨꯔꯤꯇꯤꯁꯨ ꯂꯩꯇ꯭ꯔꯦ ꯚꯥꯏ ꯌꯨꯝ ꯍꯟꯈ꯭ꯔꯦ ꯀ ꯍꯗ ꯈꯔ ꯅꯍꯥ ꯑꯣꯏꯕ ꯃꯥꯗꯣ ꯅꯍꯥ ꯑꯣꯏꯔꯒ ꯑꯗꯨꯝ ꯀꯝꯄ꯭ꯂꯦꯟ ꯌꯥꯝ ꯇꯧꯕꯒꯤ ꯑꯦ
ꯑꯆꯥ
ꯑꯗꯨꯗꯤ ꯑꯗꯨꯒꯤ ꯔꯤꯀ꯭ꯔꯨꯠꯃꯦꯟ ꯇꯧꯕ꯭ꯔꯣ ꯅꯦꯊꯣꯛꯄ ꯍꯣꯏ ꯍꯣꯏ ꯇꯧꯕꯅꯦ
ꯑꯆꯥ
ꯑꯗꯨ ꯑꯗꯨꯔꯣꯝ ꯄ꯭ꯂꯥꯟ ꯇꯧꯔꯤ ꯁꯥꯥꯟꯅꯤꯡꯉꯥꯏ ꯑꯗꯨꯔꯣꯝꯗ ꯑꯣꯏꯅ ꯍꯜꯂꯒꯦ
ꯑꯗꯨꯒ ꯑꯗꯨꯗ ꯆꯠꯂꯒꯗꯤ ꯇꯧꯗꯕ
ꯑꯦꯈ꯭ꯔꯤ ꯇꯧꯅꯤ ꯑꯗꯨꯝ ꯇꯥꯏꯝ ꯄꯥꯁ ꯅꯨꯡꯊꯤꯜ ꯆꯨꯞꯄ ꯂꯩꯕ ꯇꯥꯔꯦ ꯅꯪꯗꯣ
ꯌꯥꯏ ꯑꯦꯛꯖꯥꯨꯝꯕꯗꯤ ꯊꯥꯔꯣꯏ ꯍꯥꯏꯕ
ꯍꯣꯏ ꯊꯥꯅꯤꯗ ꯀꯔꯤ ꯊꯥꯔꯣꯏꯔꯣ
ꯑꯦꯁ ꯕꯤ ꯑꯥꯏ ꯄꯤ ꯑꯣ ꯃ ꯇꯧꯈ꯭ꯔꯔꯕꯣ
ꯑꯦꯄ꯭ꯂꯥꯏꯗ ꯀꯔꯤꯁꯨ ꯇꯧꯗ꯭ꯔꯤꯅꯦ ꯑꯩ ꯂꯦꯞꯁꯨ ꯂꯩꯇ꯭ꯔꯕꯤ ꯑꯦꯄ꯭ꯂꯥꯏꯁꯨ ꯇꯧꯗ꯭ꯔꯦ ꯀꯔꯤꯁꯨ ꯇꯧꯗ꯭ꯔꯦ ꯅꯪꯉꯣꯟꯗ ꯇꯧꯕ ꯌꯥꯔꯣꯏꯔꯣ ꯑ ꯅ ꯀꯦꯗꯤ ꯀꯅ ꯇꯕꯨꯅꯦ ꯑ ꯅꯔ ꯀꯦꯐꯤꯦ ꯌꯥꯎꯕ ꯑꯗꯨ ꯑꯣ ꯑꯗꯨ ꯐꯣꯟꯗ ꯇꯧꯁꯤ ꯍꯥꯏꯅ ꯌꯥꯗꯦ
ꯌꯥꯕꯨꯗꯤ ꯌꯥꯏꯗ ꯅꯨꯡꯉꯥꯏ ꯅꯨꯡꯉꯥꯏꯔꯝꯃꯣꯏꯅꯦ ꯌꯥꯗꯤ ꯌꯥꯕꯅꯤꯗ ꯑꯦ ꯑꯦ ꯁꯤꯒꯨꯝꯕꯗ ꯑꯗꯨꯝ ꯐꯣꯟꯒꯤ ꯑꯦꯞꯁꯨ ꯂꯩꯌꯦꯦ ꯋꯦꯕꯁꯥꯏꯠꯇꯁꯨ ꯑꯅꯤꯃꯛ
ꯀꯅꯤ ꯐꯔ ꯇꯧ ꯌꯥꯏ ꯂꯦꯞꯇꯅ ꯍꯣꯏ ꯄꯣꯠꯇꯤ ꯑꯣꯏꯕ ꯃꯔꯛꯇ ꯑꯗꯨꯒ ꯑꯗꯨꯗ ꯇꯗꯨ ꯗꯔꯦ
ꯄꯤ ꯁꯤꯒꯤ ꯋꯦꯞ ꯀꯦꯝꯗꯨꯅ ꯐꯕ
ꯎꯝ ꯑꯣꯟꯅꯁꯨꯛꯇꯔ ꯑꯁ ꯀꯗꯤ ꯐꯃꯂꯒ ꯀꯅꯦ ꯃꯥ ꯃꯥꯡ ꯁꯧꯔꯨ ꯑꯣ ꯏ ꯊꯄ ꯃꯥꯜꯔ
ꯁꯏꯗ ꯁꯏꯗ ꯁꯥꯕꯗꯤ ꯄ ꯉꯁꯥꯏ ꯑꯁꯤꯗ ꯉꯥꯏꯍꯥꯛ ꯕꯦꯠꯃꯤꯟꯇꯟ ꯁꯥꯟꯅꯕꯗꯁꯨ ꯑꯁ ꯁꯨꯃꯥꯡꯗꯤ ꯁꯥꯊꯥ ꯅꯠꯇꯦ
ꯎꯝ
ꯅꯨꯡꯉꯥꯏꯗꯨ ꯅꯨꯡꯉꯥꯏꯔꯤꯅꯦ ꯕꯦꯠꯃꯤꯟꯇꯟ ꯁꯥꯟꯅꯕ
ꯑꯗꯨꯝꯇꯦꯟ ꯅꯅꯨꯡꯉꯥꯏꯅꯤ
ꯅꯨꯡꯉ ꯎꯝ
ꯍꯪꯉꯣꯏ ꯍꯪꯉꯣꯏ ꯊꯣꯛꯇ꯭ꯔꯕꯣ
ꯍꯣꯏ ꯊꯣꯛꯇꯤ ꯊꯣꯛꯑꯦ ꯂꯥꯑꯕꯗꯤ ꯊꯣꯛꯑꯦ ꯑꯃꯣꯝꯗꯤ ꯊꯣꯛꯇ꯭ꯔꯦ
ꯑꯃꯣꯝ ꯂꯥꯛꯕ ꯍꯥꯏꯕꯁꯤ ꯅꯪ ꯌꯦꯡꯕ ꯈꯪꯕ ꯉꯝꯕ꯭ꯔꯣ ꯅꯍꯥꯟ ꯃꯔꯨꯝ ꯄꯨꯔꯝꯕꯒꯤ ꯑꯃꯣꯝ
ꯑꯃꯣꯝꯗꯤ ꯑꯃꯨꯛꯀ ꯑꯃꯣꯝꯅ ꯆꯥꯎꯕ ꯍꯦꯜꯂꯦ ꯆꯥꯎꯔꯗꯤꯦ ꯃꯔꯨꯝꯗꯣ ꯃꯔꯨꯝꯝꯗꯣ ꯊꯨꯝꯃꯒꯀꯣ ꯄꯨꯛ ꯃꯅꯨꯡꯗ
ꯎꯝ
ꯅꯣꯏꯗꯤ ꯀꯔꯝꯍ ꯍꯥꯏꯅ ꯆꯥꯕ꯭ꯔꯣ ꯑꯩꯈꯣꯏꯗꯤ ꯀꯩꯅꯣꯗꯣ ꯂꯧꯊꯣꯛꯇꯕꯤꯗ ꯃꯨꯀꯨꯗꯨꯣ ꯂꯧꯊꯣꯛꯇꯕꯤꯗ ꯆꯥꯗꯤꯦ ꯆꯥꯕꯅꯦ ꯑꯁꯤꯗꯗꯤ ꯂꯣꯏꯅ ꯂꯧꯊꯣꯛꯂ ꯆꯥꯏ ꯃꯣꯏ ꯇꯣꯉꯥꯟꯕꯁꯤꯡꯁꯨ ꯂꯩꯕꯅꯤꯅ
ꯑꯣ ꯅꯊꯊ ꯆꯁꯨꯅꯦ ꯎꯝ ꯆ ꯆꯥꯗꯕ ꯑꯣꯥꯎꯊꯣꯛꯇꯕꯤꯗ ꯐꯨꯠꯂꯒ ꯑꯗꯨꯝ ꯆꯥꯃꯤꯟꯅꯁꯤ ꯂꯩ
ꯑꯗꯨ ꯃꯆꯥ ꯃꯆꯥ ꯆꯥꯡ ꯑꯃꯗ ꯂꯩꯑ ꯂꯩꯕꯗꯤ ꯃꯆꯥ ꯃꯆꯥꯁꯨ ꯆꯥꯡꯗ ꯂꯩꯑ ꯑꯗꯨꯕꯨ ꯃꯣꯏꯅ ꯆꯥꯅꯤꯡꯗꯦꯅ ꯍꯥꯏꯕ ꯑꯩꯗꯤ ꯑꯗꯨꯁꯨ ꯐꯥꯔꯒ ꯁꯨꯞ ꯊꯛꯀꯦꯅ ꯈꯜꯂꯤꯝꯅ
ꯑꯣ ꯇ ꯂꯀꯂ ꯊꯗ ꯁꯦꯡꯉꯗꯤ ꯌꯥꯏꯅꯦ
ꯑꯦ ꯁꯦꯉ ꯇ ꯁꯦꯉꯔ
ꯎꯝ
ꯅꯍꯥꯟ ꯑꯃꯛ ꯉꯍꯥ ꯊꯤꯕ ꯆꯠꯂꯦ ꯅꯨꯡꯗꯥꯡꯗ ꯑꯗꯨ ꯑꯩꯈꯣꯏꯒꯤ ꯑꯦꯔꯤꯌꯥꯗ
ꯑꯥ ꯊꯤꯕꯁꯨꯦ ꯂꯩꯕꯗꯤ ꯂꯧꯕꯨꯛꯀꯨꯝꯕ ꯇꯨꯔꯦꯟꯒꯨꯝꯕ ꯂꯩꯕ꯭ꯔꯣ
ꯍꯣꯏ ꯍꯣꯏ ꯂꯩꯗ ꯁꯤꯦꯀ꯭ꯌꯨꯔꯤꯇꯤ ꯒꯥꯔꯗꯠꯇꯨꯒ ꯆꯠꯂꯦ ꯆꯠꯂꯒ ꯉꯥ ꯈꯔ ꯐꯪꯉꯦ ꯑꯗꯨꯒ
ꯅꯤꯠꯅ
ꯑꯩ ꯅꯠꯇꯦ ꯑꯗꯨꯝ ꯂꯧꯕꯨꯛꯅꯨꯡ ꯉꯥ ꯂꯩꯕ ꯋꯥꯅꯦ ꯚꯥꯏ ꯃꯣꯏꯒꯤꯗꯤ
ꯑꯣ ꯀꯔꯝ ꯀꯔꯝꯕꯝꯕ ꯉꯥꯔꯣ
ꯑꯗꯨ ꯉꯗꯨ ꯉꯥꯃꯨꯅꯦ ꯍꯧꯖꯤꯛ ꯉꯥꯒꯤꯖꯔꯥꯎꯅꯦ ꯑꯗꯨꯒꯨꯝꯕ ꯉꯥ ꯇꯥꯔꯦꯅꯦ
ꯎꯝ
ꯀꯣꯛ ꯆꯥꯎꯔꯒ ꯈꯔ ꯂꯩꯅꯀꯣ ꯍꯧꯖꯤꯛ ꯉꯥꯀꯤꯆꯥꯎ ꯑꯗꯨꯗꯤ ꯂꯩꯐꫭꯏ ꯃꯅꯨꯡꯗ ꯂꯩꯕꯗꯣ
ꯍꯣꯏ ꯍꯣꯏ ꯈꯔ ꯁꯥꯡꯉꯒ ꯇꯦꯜꯂꯒ ꯈꯔ ꯁꯥꯡꯉꯒ ꯀꯪꯉꯒ ꯍꯥꯎꯁꯨ ꯍꯥꯎꯋꯅ ꯑꯗꯨꯗ ꯍ ꯍꯣꯏ ꯍꯣꯏ ꯑꯗꯨꯒ ꯑꯗꯨꯒ ꯀꯩꯅꯣꯁꯨ ꯀꯔꯤ ꯉꯥꯄ꯭ꯔꯨꯝꯁꯨ ꯐꯪꯉꯦ
ꯑꯄ꯭ꯔꯨꯝꯁꯨ
ꯍꯣꯏ
ꯑꯗꯨꯗꯤ
ꯑꯁ ꯚꯥꯏ ꯑꯩꯈꯣꯏ ꯈꯨꯟꯒꯨꯝꯕ ꯅꯣꯏ ꯈꯨꯟꯒꯨꯝꯕ ꯃꯤ ꯈꯔ ꯊꯥꯖꯤꯜꯂꯗꯤ ꯆꯍꯤ ꯑꯃꯗ ꯑꯗꯨꯝ ꯂꯣꯏꯁꯤꯟꯕ ꯉꯝꯅꯤꯗ
ꯑ
ꯎꯝ
ꯑꯩꯈꯣꯏꯔꯣꯝꯗꯤ ꯎꯆꯦꯛ ꯐꯥꯎ ꯎꯗ꯭ꯔꯦꯅ ꯃꯣꯏꯔꯣꯝꯗꯤ ꯑꯩ ꯎꯆꯦꯛꯁꯨ ꯐꯖ ꯐꯥꯖꯕ ꯂꯩꯌꯦ
ꯗ
ꯅꯥꯎꯔꯤ ꯄꯥꯏꯔꯝꯗꯤ ꯐꯖꯅ ꯅꯩꯊꯥꯕꯥ ꯌꯥꯕ
ꯅꯣꯏꯒꯤꯁꯦ ꯁꯥꯏꯠ ꯑꯃꯗ ꯀꯩꯅꯤꯔꯣ ꯆꯤꯡꯈꯛꯇ꯭ꯔꯣ
ꯍꯣꯏ ꯍꯣꯏ ꯆꯤꯡꯅꯦ ꯑꯗꯨ ꯕꯣꯔꯗꯔꯗꯨ ꯇꯥꯔꯦꯅ ꯃꯦꯘꯥꯂꯌꯥꯒ ꯑꯁꯥꯝꯒꯤ
ꯎꯝ
ꯕꯗꯔꯅꯦ ꯍꯧꯖꯤꯛ ꯑꯩꯈꯣꯏ ꯂꯩꯔꯤꯁꯦ
ꯄꯦ ꯑꯗꯨ ꯖꯒꯥꯗꯤ ꯅꯨꯡꯉꯥꯏꯇ ꯄꯔꯐꯦꯛꯇꯤ ꯄꯔꯐꯦꯛ ꯑꯣꯏꯔꯦꯗꯅ ꯅꯣꯏꯒꯤꯗ ꯆꯞ ꯆꯥꯕ ꯖ
ꯆꯞ ꯆꯥꯔꯦ ꯖꯒꯥꯕꯨꯗꯤ ꯌꯥꯝ ꯂꯥꯡꯁꯨ ꯂꯥꯡꯗꯕ